ꯍꯜꯂꯣ
ꯅꯨꯡꯉꯥꯏꯔꯤꯕ꯭ꯔꯣꯏ ꯇꯧꯕꯕꯤ ꯇꯥꯔꯦ ꯇꯥꯔꯦ
ꯑꯩꯦ
ꯀꯝ ꯀꯝ ꯂꯦꯜꯂꯤ
ꯑꯁ ꯀꯩꯁꯨ ꯇꯧꯋꯤꯗ ꯑꯗꯨꯝ ꯂꯩ ꯐꯃꯨꯡꯗ ꯇꯨꯝꯃꯒ ꯑꯁꯤ ꯈꯛꯇꯅꯤꯗ
ꯊꯕꯛ ꯂꯩꯇ꯭ꯔꯕꯣ
ꯑꯁ ꯊꯕꯛ ꯁꯨꯅꯤꯡꯉꯥꯏꯗꯣ ꯌꯥꯗꯦꯅꯦ ꯑꯩ
ꯅꯪ ꯃꯅꯤꯄꯨꯔꯤꯁꯦ ꯈꯔ ꯁꯦꯡꯕ ꯋꯥꯠꯂꯦꯍꯦ
ꯑꯩꯁ ꯈꯔ ꯁꯦꯡꯕꯗꯤ ꯑꯗꯨꯝ ꯋꯥꯠꯄꯅꯦ ꯑꯩ ꯃꯩꯇꯩ ꯃꯆꯥ ꯅꯠꯇꯦꯅ
ꯑꯗꯨ ꯑꯣꯏꯔꯁꯨ ꯃꯩꯇꯩꯂꯣꯟꯗꯤ ꯑꯩꯈꯣꯏ ꯆꯥꯎꯈꯠꯅꯕ ꯇꯧꯗꯕ ꯌꯥꯗꯕꯅꯤꯅ ꯈꯔ ꯀ꯭ꯦꯔꯤꯇꯤ ꯑꯣꯏꯕ ꯑꯗꯨꯒ
ꯑꯦꯕ
ꯑꯦ ꯑꯩꯈꯣꯏ ꯃꯅꯤꯄꯨꯔꯗ ꯂꯩꯔꯒ ꯃꯅꯤꯄꯨꯔꯤ ꯂꯣꯟ ꯈꯤꯇꯪ ꯂꯣꯟꯕ ꯋꯥꯠ ꯀꯄ ꯍꯥꯏꯕꯁꯦ ꯑꯩꯈꯣꯏꯒꯤ ꯑꯁꯣꯏꯕꯅꯤ ꯃꯅꯤꯄꯨꯔ ꯂꯩꯕ ꯃꯅꯤꯄꯨꯔꯗ ꯂꯩꯔꯒꯗꯤ ꯃꯅꯤꯄꯨꯔꯤ ꯐꯖꯅ ꯈꯪꯕ ꯃꯊꯧ ꯇꯥꯕꯅꯦ
ꯑꯧ ꯉꯥꯡꯕꯗꯤ ꯍꯩꯌꯦꯕ ꯑꯗꯣ ꯃꯔꯣꯜꯗꯨ ꯃꯥꯏ ꯂꯩꯗꯅ ꯑꯗꯣ ꯈꯔ ꯁꯦꯡꯕ ꯋꯥꯠꯄ ꯉꯥꯡꯕꯗꯤ ꯌꯥꯏꯗ ꯀꯩ ꯍꯥꯏꯕ
ꯍꯣꯏꯅꯦ ꯉꯁꯤ
ꯀꯩ ꯃꯊꯦꯜ ꯂꯧꯈꯠꯀꯦ ꯍꯥꯏꯕ ꯅꯠꯇꯦꯗ ꯑꯩꯈꯣꯏ ꯉꯁꯤ ꯏꯆꯦ ꯀꯩꯅꯣ ꯃꯥꯏꯔꯦꯟ ꯃꯅꯥꯗꯣ
ꯑꯣ
ꯑꯗꯨ ꯑꯗꯨ ꯑꯣꯏꯅ ꯆꯥꯏ
ꯏꯆꯝ ꯆꯝ
ꯎꯝ ꯆꯝꯐꯨꯠ ꯑꯣꯏꯔꯦ ꯉꯁꯤꯗꯤ ꯆꯝꯐꯨꯠ ꯆꯝꯊꯣꯡ ꯍꯥꯏꯔ
ꯌꯥꯏ ꯌꯥꯏ ꯑꯩꯗꯤ ꯉꯁꯤꯁꯦ ꯌꯦꯟꯒ ꯗꯦꯝꯒ ꯑꯂꯨ
ꯑꯣ ꯌꯦꯟꯒꯗꯦꯝ ꯌꯦꯟꯗꯦꯝ
ꯎꯝ ꯑꯗꯨꯒ ꯑꯂꯨꯁꯤ ꯌꯥꯎꯔꯤꯅꯦ
ꯑꯣ
ꯀꯩ ꯀꯩ ꯊꯕꯛ ꯁꯨꯅꯔꯤꯒꯦ ꯍꯟꯗꯛꯁꯤꯕꯣ
ꯈꯪꯗꯦꯗꯥ ꯂꯧ ꯃꯇꯝꯅꯤꯅ ꯑꯗꯨꯝ ꯂꯧ ꯆꯠꯄꯒꯨꯝ ꯇꯧꯋꯤꯗ
ꯎꯝ ꯂꯧ ꯃꯇꯝꯅꯤꯅ ꯂꯧꯁꯨ ꯆꯠ ꯐꯠꯇꯕꯀꯣ ꯈꯪꯗꯦ ꯃꯅꯤ ꯄꯨꯨꯔꯁꯤ ꯈꯪꯗ꯭ꯔꯦꯅꯦ ꯏꯔꯥꯡ ꯌꯥꯔꯛꯇꯝꯅꯤꯅ ꯅꯣꯡꯁꯨ ꯆꯨꯗ꯭ꯔꯦꯅꯤ
ꯅꯣꯡꯁꯨ ꯆꯨꯅꯤꯡꯗ꯭ꯔꯕ ꯃꯥꯜꯂꯦꯅꯦ
ꯎꯝ
ꯑꯗꯨ ꯈꯪꯗ꯭ꯔꯦꯅꯦ ꯄꯨꯟꯁꯤꯁꯦ ꯀꯃꯥꯏ ꯀꯃꯥꯏ ꯂꯩꯔꯤꯅꯣ
ꯈꯪꯗ꯭ꯔꯦꯗ ꯑꯋꯥꯕ ꯉꯥꯛꯇ ꯂꯥꯏꯔꯕ ꯃꯆꯥ ꯑꯣꯏꯔꯕꯅꯤꯅ ꯑꯗꯨꯝ ꯑꯐꯪ ꯑꯐꯪꯕ ꯊꯕꯛ ꯈꯔꯁꯨ ꯑꯗꯨꯝ ꯇꯧꯒꯗꯕꯅꯤꯅꯦ
ꯊꯕꯛꯇꯤ ꯇꯧꯕ꯭ꯔꯣ
ꯎꯝ ꯍꯥ ꯊꯕꯛꯂꯣ ꯇꯧꯗꯦꯗ ꯍꯧꯖꯤꯛ ꯀꯟꯅ ꯍꯣꯠꯅꯔꯤ ꯑꯗꯨ ꯑꯣꯏꯔꯁꯨ ꯑꯁ ꯊꯥꯖꯕ ꯉꯝꯗꯦꯕ
ꯎꯝ ꯍꯣꯠꯅꯧ ꯍꯣꯠꯅꯧ
ꯎꯝ ꯆꯍꯤ ꯑꯅꯤꯔ ꯑꯍꯨꯝꯂꯗꯤ ꯁꯨꯈ꯭ꯔꯦ ꯃꯇꯝꯖꯦ ꯆꯪꯈꯤꯕ ꯀꯊꯣꯛ
ꯀꯅꯥ ꯀꯅꯥ ꯂꯩꯒꯦ ꯅꯣꯏꯗꯤ
ꯍꯥꯥ
ꯅꯣꯏ ꯃꯤ ꯌꯥꯝꯕ꯭ꯔꯣ
ꯌꯥꯝꯝꯗꯦꯗ
ꯎꯝ ꯑꯩꯈꯣꯏꯗꯤ ꯑꯐꯪ ꯑꯐꯪꯕ ꯁꯨꯔꯒ ꯂꯩꯔꯦ
ꯑꯣ ꯑꯗꯨ ꯍꯦꯟꯅ ꯐꯔꯦ
ꯀꯔꯤꯕꯨ ꯇꯧꯔꯨꯅꯤ
ꯎꯝ ꯑꯩꯁꯨ
ꯂꯥꯏꯔꯕ ꯃꯆꯥ ꯑꯣꯏꯕꯅꯤꯅ
ꯎꯝ
ꯑꯁꯨꯝ ꯃꯊꯪ ꯃꯊꯪ ꯂꯥꯏꯁꯜꯂꯛꯑꯦ
ꯑꯗꯨꯅꯤ ꯑꯗꯨꯅꯤ
ꯅꯪꯗꯤ ꯍꯩꯅꯧꯒ ꯆꯥꯅꯤꯡꯗ꯭ꯔꯣ
ꯑꯁ ꯆꯥꯅꯤꯡꯗꯦꯗ ꯑꯩꯈꯣꯏꯁꯨ ꯂꯩꯗꯤ ꯂꯩ ꯑꯗꯨ ꯃꯨꯟꯗ꯭ꯔꯤꯕ ꯑꯩꯈꯣꯏꯒꯤꯗꯤ
ꯑꯗꯨ ꯈꯔ ꯄꯤꯔꯛꯑꯣꯅꯦ ꯑꯗꯨꯗꯤ
ꯂꯧꯕ ꯂꯥꯛꯑꯣ ꯃꯨꯟꯕ ꯋꯥꯠꯄ ꯃꯥꯜꯂꯦ ꯍꯧꯖꯤꯛ ꯎꯟ
ꯍꯩꯅꯧ ꯍꯩꯅꯧꯗꯪ ꯅꯠꯇꯦ ꯑꯔꯩ ꯑꯔꯩꯕꯁꯤꯡ ꯑꯗꯨꯝ ꯌꯥꯏ
ꯎꯝ ꯍꯣꯏꯗꯦ ꯏꯅꯥꯎ ꯈꯛꯇꯪ ꯉꯥꯏꯔꯤꯗ ꯑꯩ ꯍꯩꯁꯦ ꯂꯩꯇꯦ
ꯑꯩꯈꯣꯏꯅ ꯃꯅꯤꯄꯨꯔꯤ ꯂꯣꯟꯁꯦ ꯑ ꯑꯋꯥꯡꯕ ꯊꯥꯛꯇ ꯄꯨꯈꯠꯇꯣꯏꯅꯤꯀꯣ
ꯎꯝ ꯑꯗꯨꯅꯦꯕ
ꯑꯩꯈꯣꯏꯒꯤ ꯇꯥꯔꯒꯦꯠ ꯃꯤ ꯃꯌꯥꯝꯕꯨ ꯃꯅꯤꯄꯨꯔꯤ ꯂꯣꯟꯁꯦ ꯈꯪꯍꯟꯕ ꯑꯗꯨꯒ ꯏꯟꯇꯔꯅꯦꯁꯅꯦꯜ ꯂꯦꯚꯦꯜ ꯅꯦꯁ ꯅꯦꯁꯅꯦꯜ ꯂꯦꯚꯦꯜ ꯊꯥꯛꯇ ꯄꯨꯈꯠꯄ ꯉꯝꯕ
ꯎꯝ
ꯑꯗꯨꯒꯤꯗꯃꯛꯇ ꯍꯣꯠꯅꯒꯗꯕ
ꯑꯦ ꯍꯧꯖꯤꯛꯀꯤ ꯃꯇꯝꯗ ꯃꯅꯤꯄꯨꯔꯤꯒ ꯑꯁ ꯀꯔꯤꯝ ꯈꯜꯂꯨꯗ꯭ꯔꯦꯗ ꯍꯧꯖꯤꯛꯛꯇ ꯑ ꯍꯤꯟꯗꯤ ꯍꯤꯟꯗꯤꯒ ꯏꯪꯂꯤꯁ ꯃꯦꯟꯅꯤ ꯀꯩꯅꯣ ꯑꯗꯨꯗ
ꯑꯗꯨ ꯑꯣꯏꯔꯁꯨ ꯃꯅꯤꯄꯨꯔꯤ ꯑꯩꯈꯣꯏ ꯃꯅꯤ ꯃꯅꯤꯄꯨꯔꯗ ꯂꯩꯔꯗꯤ ꯃꯅꯤꯄꯨꯔꯤ ꯈꯪꯒꯗꯕꯅꯦ
ꯑ ꯈꯔ ꯈꯔꯗꯤ ꯈꯪꯉꯦꯕ ꯑꯗꯨꯅ ꯀꯥꯐꯤ ꯑꯣꯏꯔ ꯌꯥꯔꯦꯕ ꯑꯗꯨꯒꯨꯝꯕ ꯈꯪꯉꯗꯤ ꯈꯔ ꯈꯔꯗꯤ ꯒ꯭ꯌꯥꯟ ꯇꯥꯔꯁꯤꯗꯤꯣꯏꯔꯤꯕ
ꯑꯠꯆꯥ ꯑꯆꯥ
ꯏꯪꯂꯤꯁꯄꯨ ꯈꯪꯉꯗꯤ ꯑꯗꯨꯝ ꯀꯣꯏꯕ ꯆꯠꯄꯁꯨ ꯂꯥꯡꯕ ꯈꯣꯠꯄꯁꯨ ꯌꯥꯏꯅ
ꯎꯝ
ꯏꯪꯂꯤꯁ ꯈꯪꯗ꯭ꯔꯗꯤ ꯑꯦꯁ ꯀꯦꯝꯇ ꯀꯥꯟꯅꯔꯣꯏꯕ ꯃꯅꯤꯄꯨꯔꯤꯗꯤ ꯃꯅꯤ
ꯑꯗꯨꯒꯤꯅꯦ ꯃꯌꯥꯝꯒꯤ ꯈꯜꯂꯒ ꯃꯅꯤꯄꯨꯔꯤ ꯂꯣꯟ ꯆꯥꯎꯈꯠꯍꯟꯁꯦ ꯍꯥꯏꯗꯣ
ꯑꯝ
ꯑꯇꯩ ꯑꯇꯩ ꯖꯒꯥꯗ ꯆꯠꯂꯁꯨ ꯂꯣꯏꯅꯃꯛ ꯈꯪꯅꯕ ꯅꯨꯄꯤ ꯑꯉꯥꯡ ꯈꯪꯗꯦ ꯀꯔꯤ ꯀꯔꯤ ꯈꯪꯗꯦ ꯂꯣꯏꯅꯃꯛ ꯈꯪꯅꯕ ꯑꯩꯈꯣꯏꯅ ꯍꯣꯠꯅꯒꯗꯕ
ꯎꯝ ꯑꯍꯝ
ꯑ ꯑ ꯑꯁ ꯅꯣꯡꯁꯨ ꯂꯦꯞꯈ꯭ꯔꯦꯅꯦ
ꯉꯁꯤꯗꯤ ꯀꯩ ꯊꯕꯛ ꯁꯨꯔꯅꯤ ꯊꯕꯛ ꯂꯩꯕ꯭ꯔꯣ
ꯑꯩꯗꯤ ꯊꯕꯛ ꯁꯨꯗ꯭ꯔꯦ ꯎꯝ ꯆꯥꯕ ꯀꯣꯏꯕ ꯂꯥꯡꯕ ꯊꯛꯄ ꯉꯥꯎꯕ ꯑꯗꯨ
ꯝ ꯇꯧꯒ ꯇꯔꯅꯤ ꯏꯗ ꯄꯨꯣꯜꯅꯤ
ꯎꯝ
ꯅꯣꯡꯗꯤ ꯆꯨꯕ꯭ꯔꯣ ꯅꯣꯡ ꯆꯨꯗ꯭ꯔꯣ
ꯅꯣꯡꯗꯤ ꯆꯨꯗ꯭ꯔꯦꯗ
ꯎꯝ ꯀꯅꯥꯅ ꯀꯣꯜ ꯇꯧꯔꯦ ꯑꯁ ꯋꯥꯔꯤ ꯅꯨꯡꯉꯥꯏꯔ ꯀꯥꯟꯁꯤꯗ
ꯃꯈꯣꯟ ꯇꯥꯏꯌꯦ ꯅꯪꯒꯤꯗꯣ
ꯑꯃꯨ
ꯚꯥꯏꯕ꯭ꯔꯦꯁꯟ ꯃꯈꯨꯠ ꯌꯥꯝ ꯀꯜꯂꯦꯅꯦ
ꯀꯪ ꯊꯅꯤ ꯍꯟꯗ ꯃꯁꯦ ꯀꯣ ꯇꯧ ꯕꯤꯖꯤ ꯂꯩꯇꯕ ꯃꯇꯝꯗꯗꯤ ꯀꯣꯜ ꯇꯧꯔꯛꯇꯦ ꯑꯦ
ꯎ
ꯑꯩꯅ ꯁꯣꯏꯈꯤꯕ ꯂꯥꯟꯈꯤꯕ ꯌꯥꯎꯔꯁꯨ ꯀꯣꯛ ꯄꯤꯅꯤ ꯉꯥꯛꯄꯤꯅꯤ ꯅꯤꯡꯁꯤꯡꯉꯤ
ꯌꯥꯗ꯭ꯔꯦꯗ ꯅꯪ ꯃꯩꯇꯩꯂꯣꯟ ꯐꯖꯅ ꯁꯦꯡꯗꯦꯗ
ꯎꯝ ꯁꯦꯡꯗ꯭ꯔꯁꯨ ꯑꯗꯨꯝ ꯌꯥꯏꯗ ꯀꯩꯁꯨ ꯀꯥꯏꯗꯦ
ꯑꯩꯈꯣꯏꯅ ꯉꯥꯡ ꯊꯣꯔꯛꯄꯗ ꯅꯪ ꯒ꯭ꯌꯥꯟ ꯇꯥꯕ ꯈꯔ ꯋꯥꯠꯂꯦꯗ
ꯎꯝ ꯅꯪꯁꯨ ꯈꯔ ꯋꯥꯠꯂꯦꯗ
ꯑꯦ ꯑꯩꯕꯨꯗꯤ ꯈꯔ ꯇꯧꯔꯛꯈꯤꯗ ꯍꯧꯖꯤꯛꯇꯤ ꯀꯩꯅꯣ ꯇꯧꯕꯩꯅꯤꯗ
ꯏ
ꯅꯪ ꯃꯅꯤꯄꯨꯔꯤ ꯏꯕ ꯄꯥꯕ ꯂꯣꯏꯅ ꯍꯩꯕ꯭ꯔꯥ
ꯍꯩꯇ꯭ꯔꯦꯗ ꯑꯩꯈꯣꯏꯗꯤ ꯐꯖꯅ ꯇꯝꯂꯛꯇꯕꯅꯤꯅ ꯑꯥꯥ ꯍꯥꯟꯅ ꯀ꯭ꯂꯥꯁ ꯀꯌꯥꯗꯨꯔꯣ ꯑꯗꯣ ꯍꯤꯟꯗꯤ ꯑꯃꯨꯛ ꯂꯥꯎ ꯃꯅꯤꯄꯨꯔꯤ ꯑꯃꯨꯛ ꯂꯥꯛꯑꯣ ꯃꯅꯤꯄꯨꯔꯤ ꯁꯨꯝ ꯂꯧ ꯂꯧꯗ꯭ꯔꯒ ꯆꯍꯤ ꯑꯅꯤ ꯑꯍꯨꯝꯔꯥ ꯑꯗꯨ ꯂꯧꯗ꯭ꯔꯒ ꯑꯃꯨꯛ ꯂꯧꯔꯒ ꯑꯁ ꯌꯥꯗ꯭ꯔꯅꯤ ꯄꯥꯕ ꯈꯣꯠꯄꯁꯦ ꯌꯥꯝ ꯅꯦꯒ꯭ꯂꯦꯠ ꯑꯣꯏꯔꯦꯕ
ꯑꯁ ꯁꯣꯜꯂꯦ ꯁꯣꯜꯂꯦ
ꯎꯝ
ꯄꯥꯕꯁꯨ ꯍꯩꯒꯗꯕꯅꯦ ꯏꯕꯁꯨ ꯍꯩꯒꯗꯕꯅꯦ ꯑꯣ
ꯈꯔ ꯈꯔꯅꯤꯅ ꯎ ꯌꯥꯝꯅꯗꯤ ꯍꯩꯇ꯭ꯔꯦꯕ ꯐꯖꯅ ꯇꯝꯂꯛꯇꯕꯅꯤꯅ
ꯎꯝ ꯅꯪ ꯃꯤꯡꯗꯤ ꯏꯕ ꯍꯩꯒꯗ꯭ꯔꯣ ꯑꯗꯨꯒ
ꯑꯦꯅꯤꯗ
ꯑꯝ
ꯈꯥꯪꯗ꯭ꯔꯦꯗ ꯑꯥ ꯆꯍꯤ ꯑꯅꯤ ꯑꯍꯨꯝꯔ ꯂꯩꯔ ꯀꯥꯎꯈ꯭ꯔꯅꯤ ꯑꯩꯗꯤ
ꯑꯅ ꯍꯩꯅꯕ ꯇꯧ ꯍꯩꯅꯕ ꯇꯧ
ꯎꯝ ꯌꯥꯝ ꯂꯥꯏꯗꯤ ꯂꯥꯏꯕꯅꯦ ꯃꯅꯤꯄꯨꯔꯤꯁꯦ ꯏꯪꯂꯤꯁꯀꯤ ꯑ ꯀꯩꯅꯣ ꯑꯗꯨꯒ ꯀꯣ ꯇ꯭ꯔꯥꯟꯁꯂꯦꯠꯀꯨꯝꯕ ꯇ꯭ꯔꯥꯟꯁꯂꯦꯠ ꯇꯧꯕꯒ ꯆꯞ ꯃꯥꯟꯅꯩꯕ ꯁ꯭ꯄꯦꯂꯤꯡꯗꯣ
ꯑꯣ
ꯀꯣꯛ ꯁꯝ ꯂꯥꯏ ꯂꯩꯗꯅ ꯃꯣꯏꯁꯨ ꯑꯗꯨꯒ ꯑꯦ ꯕꯤ ꯁꯤꯒ ꯑꯗꯨꯝ ꯆꯞ ꯃꯥꯟꯅꯩꯕ ꯍꯥꯏꯗꯅ ꯍꯥꯏꯗꯦ ꯑꯗꯨꯒ ꯑꯩꯅ ꯍꯩꯇꯕ ꯑꯃꯅ ꯑꯃ ꯑꯅꯤ ꯑꯍꯨꯝ ꯑꯗꯨꯒꯨꯝꯕ ꯏꯕꯗꯤ ꯍꯩꯇ꯭ꯔꯦꯍꯦ ꯑꯗꯨꯒꯨꯝꯕꯗꯤ
ꯍꯩꯇ꯭ꯔꯒꯁꯨ ꯄꯥꯕ ꯍꯩꯔꯗꯤ ꯌꯥꯔꯦ
ꯑꯁ ꯃꯁꯛ ꯑꯗꯨ ꯌꯦꯡꯕꯗ ꯊꯣꯛꯇ꯭ꯔꯤꯅꯦ
ꯊꯣꯛꯅꯕ ꯍꯣꯠꯅꯒꯗꯕꯅꯦ
ꯎꯝ
ꯅꯣꯏꯗꯤ ꯑꯉꯥꯡ ꯑꯣꯏꯔꯤ ꯍꯩꯅꯕ ꯇꯝꯁꯜꯂꯣ
ꯑꯦꯁ ꯍꯧꯖꯤꯛꯇꯤ ꯇꯥꯃꯔꯣꯏꯗ ꯂꯣꯏꯈ꯭ꯔꯦꯗꯕ ꯃꯇꯝꯗ ꯇꯦꯟꯀ ꯂꯣꯏꯈ꯭ꯔꯦꯕ
ꯑꯗꯨ ꯑꯣꯏꯔꯁꯨ ꯈꯪꯖꯟꯒꯗꯕꯅꯦ
ꯎꯝ ꯁꯪꯁꯟꯕꯗꯤ ꯑꯥ ꯑꯗꯨ ꯐꯩꯌꯦꯕ ꯃꯅꯤꯄꯨꯔꯤꯁꯤ ꯂꯧꯔꯣꯏꯗꯕꯕꯨ
ꯑꯗꯨ ꯑꯣꯏꯔꯁꯨ ꯑꯝ ꯕꯦꯁꯤꯛꯇꯤ ꯈꯪꯗꯕ ꯌꯥꯗꯦꯕ ꯃꯌꯥꯝꯒꯤ ꯗꯨꯅꯀꯣ
ꯎꯝ
ꯏꯁꯅꯪ ꯍꯛꯆꯥꯡꯗꯤ ꯈꯔ ꯅꯨꯡꯉꯥꯏꯔꯕꯣ
ꯏꯁ ꯍꯛꯆꯥꯡꯁꯦ ꯀꯩꯅꯣꯝ ꯇꯧꯋꯤꯅꯦ ꯏꯇꯧ ꯇꯧꯋꯤꯅꯦ ꯅꯣꯡꯃ ꯑꯃ ꯐꯖ ꯐꯔꯦ ꯑꯗꯨꯒ ꯅꯣꯡ ꯅꯤꯅꯤ ꯑꯍꯨꯝ ꯂꯩꯔꯗꯤ ꯑꯗꯨꯝ ꯁꯨꯝꯊꯕ ꯌꯥꯗ꯭ꯔꯦꯅꯦ
ꯒ꯭ꯔꯤꯁ ꯐꯖꯅ ꯀꯥꯞꯄꯣ
ꯈꯪꯗꯦ ꯅꯥꯋꯍꯥꯟꯋꯥꯏꯗꯤ ꯑꯩ ꯁꯣꯔ ꯍꯣꯟꯕꯐꯥꯎ ꯋꯥꯕꯅꯤꯅꯦ
ꯑꯁ ꯂꯥꯏꯅꯥ ꯁꯦ ꯂꯨꯔꯤꯀꯣ
ꯑꯗꯨꯨꯝ ꯇꯧꯕ ꯗꯣꯛꯇꯔꯗ ꯌꯦꯡꯉꯁꯨ ꯑꯁ ꯅꯣꯔꯃꯦꯜꯅꯤ ꯑꯗꯨꯝ ꯍꯥꯏ ꯀꯩꯁꯨ ꯇꯧꯗꯦ ꯍꯥꯏ ꯈꯪꯗꯦꯅꯦ ꯆꯈꯥꯎꯅꯗꯤ ꯍꯥꯏꯌꯦ ꯆꯈꯥꯎꯅ ꯆꯈꯥꯎ ꯂꯩꯕꯩꯅꯦ ꯍꯥꯏꯌꯦꯕ
ꯆꯈꯥꯎ ꯂꯩꯇ꯭ꯔꯗꯤ ꯀꯩꯅꯣ ꯆꯛꯍꯥꯎ ꯆꯈꯥꯎ ꯂꯩꯇ꯭ꯔꯗꯤ ꯅꯪ ꯍꯥꯟꯅꯗꯒꯤ ꯁꯤꯔꯅꯤ ꯆꯈꯥꯎꯗꯤ ꯂꫭꯏ ꯂꯩꯕꯅꯤ ꯀꯩꯅꯏ
ꯆꯈꯥꯎ ꯂꯩꯅꯥꯔꯨ ꯑꯗꯨ ꯍꯥꯏꯔꯤꯅꯤ ꯑꯗꯨ ꯈꯔ ꯂꯩ ꯍꯥꯏꯅꯤ ꯃꯣꯏꯅ ꯍꯥꯏꯅꯤ
ꯗꯥꯏꯔꯦꯛ ꯗꯥꯏꯔꯦꯛ ꯉꯥꯡꯗ꯭ꯔꯗꯤ ꯀꯥꯏꯗꯩ ꯅꯣꯏꯗꯤ ꯀꯩꯀꯩ ꯂꯣꯟ ꯈꯪꯕ꯭ꯔꯣ ꯇꯥꯕ꯭ꯔꯣ ꯅꯪꯗꯤ ꯀꯔꯤ ꯀꯔꯤ ꯂꯣꯟ ꯈꯪꯕ꯭ꯔꯣ ꯍꯜꯂꯣ